ꯇꯥꯕ ꯇꯔꯩ ꯑ ꯍꯥꯏꯔꯛꯑꯣ ꯃꯍꯥꯛꯥ ꯀꯩ ꯇꯧꯔꯕ
ꯅ ꯍꯦ ꯀꯥꯏ ꯍꯒꯒꯦ
ꯉꯁꯥꯏ ꯊꯥ ꯂꯩꯕꯥꯛ ꯆꯠꯈ꯭ꯔꯦ
ꯑꯣ ꯊꯔꯦꯕꯔ ꯀꯦ ꯋꯥ
ꯍꯥꯏꯔꯣꯅꯦ ꯍꯥꯏꯔꯣꯅꯦ ꯃꯈꯥ ꯇꯥꯔꯛꯑꯣꯅꯦ ꯋꯥꯔꯤ ꯇꯞꯀꯅꯨꯅꯦ ꯁꯤ ꯔꯤꯖꯦꯛꯇꯦꯠ ꯌꯥꯝ ꯆꯥꯏꯅꯤ
ꯍꯧꯖꯤꯛꯇ ꯆꯥꯕꯗ ꯀꯣꯛꯁꯦ ꯊꯣꯛꯂꯛꯈꯤꯒꯦ ꯃꯤꯅꯤ ꯑꯃꯨꯇꯪ ꯆꯪꯕꯒꯤ ꯋꯥꯇꯅꯤ ꯗ꯭ꯔꯒꯦ ꯀꯌꯥꯔꯛ ꯇꯧꯗꯣꯏꯅꯣ ꯁꯤꯁꯦ ꯀꯌꯥꯔꯛ ꯇꯧꯗꯣꯏꯅꯣ ꯀꯌꯥꯔꯕ ꯀꯥꯎꯖꯤꯡꯗꯣ ꯌꯥꯔꯗꯤ ꯌꯥꯔꯦ ꯀꯥꯎꯖꯤꯡꯒꯤ ꯃꯄꯨꯁꯤ ꯀꯃꯥꯏꯅ ꯍꯥꯏꯅꯁꯤꯒꯦꯁꯤꯅꯦ ꯑꯩ ꯍꯧꯖꯤꯛ ꯈꯜꯂꯤꯁꯦ ꯃꯥꯅꯤ ꯌꯥꯔꯅꯕ ꯍꯥ
ꯃꯩꯇꯩ ꯔꯥꯕ
ꯃꯩꯇꯩꯅꯦꯕ ꯀꯥꯎꯖꯤꯡ ꯃꯄꯨꯁꯦ
ꯎꯝ ꯈꯪꯗꯦ ꯅꯪ ꯌꯥꯒꯗꯕ ꯃꯤꯗꯨꯇꯪ ꯍꯥꯏꯔꯣ ꯑꯇꯩ ꯀꯔꯤꯝ ꯍꯥꯏꯔꯨꯔ
ꯑꯇꯩ ꯍꯥꯏꯔꯨꯗꯤꯌꯦ ꯑꯇꯩ ꯍꯥꯏꯗꯤꯌꯦ
ꯎꯝ
ꯌꯥꯒꯗꯣꯏꯕ ꯃꯤꯇꯅꯦꯅ ꯍꯥꯏꯁ ꯃꯥ ꯌꯥꯔꯛꯀꯗ꯭ꯔꯗꯤ ꯈꯪꯗꯦ ꯃꯥꯏꯗꯤ ꯆꯥꯟꯖ ꯂꯧꯕꯩ ꯋꯥꯅꯦꯕ ꯃꯌꯥꯡ ꯑꯃꯗꯗꯤ ꯌꯥ ꯐꯖꯔꯕꯅꯦꯕ ꯑꯗꯨꯕꯨ ꯃꯥ ꯃꯅꯤꯄꯨꯔꯗ ꯂꯩꯇꯕꯤꯩ ꯐꯔꯛ ꯇꯥꯕ ꯋꯥꯅꯦꯕ ꯃꯅꯤꯄꯨꯔꯗ ꯂꯩꯔꯤꯗꯤ ꯃꯥ ꯑꯐ ꯑꯐꯕ ꯄꯤꯔꯛꯀꯅꯦꯕ
ꯎꯝ ꯏꯊꯂꯛꯄꯒ ꯄꯩꯁꯥꯗꯨꯁꯨ ꯐꯪꯍꯧꯔꯅꯤ ꯌꯥꯔꯦ ꯀꯩꯅꯣ ꯆꯞ ꯆꯥꯔ
ꯎꯝ ꯆꯞ ꯆꯗ ꯃꯥ ꯊꯣꯛꯂꯛꯄ ꯉꯁꯤꯒ ꯊꯣꯛꯂꯛꯑꯃꯗꯤ ꯀꯌꯥꯗ ꯐꯒꯗꯕ ꯑꯗꯨ ꯉꯁꯤ ꯊꯣꯛꯣꯂꯥꯃꯗꯤ ꯌꯥꯝ ꯐ꯭ꯔꯤ ꯑꯣꯏꯗꯣꯏꯅꯦꯕ
ꯎꯝ
ꯑꯗꯨ ꯃꯣꯏ ꯃꯌꯥꯝꯕꯒꯤ ꯀꯩꯕ ꯀꯥꯎꯖꯤꯡꯗꯨꯗꯤ ꯗꯨꯀꯥꯟꯒꯤꯅꯦ ꯃꯃꯥꯟꯅꯕꯒ ꯇꯧꯔꯒ ꯂꯩꯃꯤꯟꯅꯕꯅꯤꯅꯦ ꯒꯥꯔꯤꯗꯨꯗꯤ ꯑꯗꯨ ꯌꯥꯒꯗ꯭ꯔꯅ ꯁꯨꯝ ꯍꯥꯏꯅꯔꯒ ꯌꯥꯗ ꯌꯥꯗ꯭ꯔꯒꯗꯤ ꯃꯣꯏꯒꯤ ꯀ꯭ꯂꯥꯁꯤꯛꯇꯣ
ꯎꯝ
ꯃꯥꯗꯤ ꯑꯗꯨꯅꯦꯕ ꯊꯗꯣ ꯑꯌꯥꯝꯕꯅ ꯑꯗꯨꯗꯣ ꯄꯣꯔꯛꯑꯁꯨ ꯄꯨꯔꯛꯇꯣꯏꯅꯦꯕ
ꯎꯝ
ꯑꯗꯨ ꯈꯪꯗꯦ ꯌꯦꯡꯉꯁꯦ ꯑꯩꯗꯤ
ꯂꯩꯇꯣꯏꯔ ꯄꯩꯁꯥ ꯂꯩꯇꯣꯏꯔꯕꯅ
ꯃꯣꯟꯗꯒꯤ ꯄꯩꯁꯥ ꯉꯝꯕꯤꯔꯣꯏ
ꯅꯠꯇꯦ ꯃꯀꯣ ꯑꯃ ꯋꯥꯏꯕꯒꯤꯇꯣ
ꯄꯩꯁꯥꯁꯦ ꯑꯩ ꯆꯅꯤꯃꯥꯃꯨꯛ ꯄꯨꯊꯣꯔꯛꯑꯒꯦꯕ
ꯑꯥ
ꯀꯩꯀꯥꯏ ꯀꯥꯏꯗꯅ ꯇꯧꯔꯒ ꯑꯗꯨꯝ
ꯑ
ꯊꯧꯔꯛꯏꯁꯤꯅꯦ ꯅꯣꯏꯣꯏ ꯅꯣꯏꯅꯦ ꯑꯩꯒ
ꯑꯩꯕꯨꯗꯤ ꯂꯩꯅꯤꯡꯉꯦ ꯔꯣꯅꯥꯜꯗꯣ ꯋꯥꯅꯤ
ꯃꯥ ꯄꯩꯁꯥꯗ ꯄꯥꯗꯨꯕꯨ
ꯎꯝ ꯄꯥꯏꯅꯤ
ꯄꯥꯏꯅꯤ ꯑꯒꯨꯍꯥꯇꯤ ꯂꯩꯒꯦ ꯀꯥꯏ ꯀꯥꯏꯅꯤ ꯃꯥ ꯀꯣꯏꯁ ꯆꯠꯂꯤꯗꯣ ꯚꯨꯇꯥꯟꯗ ꯑꯃꯨꯛ ꯆꯠ ꯑꯃꯗ ꯑꯃꯨꯛ ꯆꯠ ꯑꯩꯈꯣꯏ ꯁꯤ ꯃꯇꯝꯗꯗꯤ ꯄꯥꯏꯔꯛꯇꯕ ꯅꯠꯇ
ꯎꯝ ꯃꯥꯅꯦ ꯑꯩꯈꯣꯏ ꯑꯩꯈꯣꯏꯒꯗꯤ ꯌꯥꯗꯦ
ꯃꯥꯅꯦ
ꯑꯩꯈꯣꯏꯗꯗꯤ ꯄꯥꯝꯃ
ꯑꯗꯨ ꯍꯥꯏꯔꯒ ꯃꯅꯥꯎꯗꯤ ꯄꯩꯁꯥ ꯇꯨꯡꯖꯟꯕ ꯌꯥꯝ ꯀꯟꯒꯅꯤ ꯐ ꯂꯩꯔꯝꯒꯅꯤ ꯃꯥꯏꯗꯤ ꯅꯥꯎꯗ ꯂꯣꯏ ꯆꯠꯂꯖꯦ
ꯑ ꯏꯅꯥꯎ ꯉꯁꯥꯏ ꯊꯣꯛꯂꯛꯈ꯭ꯔꯦꯗ
ꯈꯥꯏꯌꯦ
ꯎꯕꯨ ꯎꯗꯔꯤ
ꯑꯩꯁꯦ ꯃꯌꯥꯡ ꯅꯨꯄꯥꯥꯗꯣ ꯈꯪꯕ ꯑꯃꯨꯛꯁꯨ ꯅꯨꯡꯁꯨ ꯅꯨꯡꯉꯥꯏꯕꯤꯗꯦꯕ
ꯎꯝ
ꯃꯅꯥ ꯑꯃꯨꯛ ꯒꯥꯔꯤ ꯋꯥꯔꯤꯦ ꯑꯆꯧꯕ ꯈꯕ
ꯎꯝ
ꯃꯥꯖꯦ ꯃꯒꯤ
ꯕꯖꯥꯔꯗ ꯖꯤꯄꯦ ꯇꯧꯕꯗꯨꯔꯕ
ꯍꯥꯥ
ꯕꯖꯥꯔꯗ ꯈꯥꯝꯕꯗ ꯈꯦꯠꯂꯝꯃꯦ ꯇꯧꯕꯗꯨꯔꯕ
ꯍꯣ ꯍꯣ ꯍꯣ ꯍꯣꯏ ꯑꯗꯨ ꯒꯥꯔꯝ ꯋꯥꯏꯕꯩꯗꯣ ꯑꯩ ꯑꯃꯨꯛꯁꯨ ꯅꯨꯡꯉꯥꯏꯕꯤꯗꯦꯕ ꯑꯁꯦꯡꯕꯗꯤ ꯑꯩꯈꯣꯏꯅ ꯋꯥꯏꯕ ꯅꯦꯕ ꯋꯥꯏ ꯍꯥꯏꯖꯦ ꯃꯤꯉꯣꯟꯗ ꯄꯩꯁꯥ ꯄꯤꯕ ꯈꯣꯠꯄꯗ ꯈꯣꯠꯅ ꯇꯧꯔꯒ ꯑꯩꯈꯣꯏꯅ ꯋꯥꯏꯒꯦ ꯍꯥꯏꯔꯒ ꯃꯣꯏꯕꯨ ꯄꯨꯍꯜꯂꯛꯄꯅꯦꯕ
ꯎꯝ
ꯑꯗꯨꯁꯨ ꯑꯣꯏꯔꯦ ꯑꯗꯨꯒ ꯃꯥꯁꯦ ꯃꯥꯒꯤ ꯒꯥꯔꯤ ꯃꯁ ꯃꯆꯥꯗ ꯂꯥꯛꯆꯒꯗꯧꯕꯁꯦ ꯒꯥꯔꯤ ꯃꯆꯥꯗꯨ ꯃꯌꯥꯝꯕꯅ ꯌꯥꯗ꯭ꯔꯕ ꯑꯗꯩ ꯒꯥꯔꯤ ꯑꯆꯧꯕꯗ ꯄꯨꯂꯞ ꯆꯠꯂꯕꯅꯦꯕ ꯑꯗꯨ ꯑꯩꯅ ꯑꯩꯅꯉꯣꯟꯗ ꯄꯤꯕꯗꯣ ꯀꯌꯥꯅꯣ ꯂꯤꯁꯤꯡ ꯑꯃ ꯆꯩꯉꯥ ꯑꯃꯥꯏ ꯃꯥꯂꯦ ꯃꯣꯟ ꯄꯤꯔꯤꯗꯀꯣ ꯑꯩꯅ ꯂꯣꯏ ꯄꯨꯊꯣꯛꯄꯗ ꯃꯥꯉꯣꯟꯗ ꯂꯣꯏ ꯄꯨꯊꯣꯛ ꯍꯟꯕꯅꯦ ꯑꯥꯇꯩ ꯑꯋꯥꯠꯄꯥꯗꯣ ꯑꯁꯨꯛ ꯅꯨꯡꯉꯥꯏꯇꯦꯅ ꯄꯤꯊꯣꯛꯑꯕꯅꯦ ꯄꯩꯁꯥꯗꯤ ꯄꯥ ꯂꯧꯕꯅꯤ ꯑꯗꯨꯝ ꯍꯥꯏꯗꯤ ꯀꯩꯅꯝ ꯍꯥꯏꯕꯗ ꯑꯐꯕ ꯄꯨꯊꯣꯛꯄꯤꯑꯦꯕ ꯃꯣꯏꯗꯤ ꯑꯗꯨꯝ ꯂꯩꯔ ꯑꯗꯨꯝ ꯄꯨꯊꯣꯔꯛꯑꯦꯕ ꯑꯗꯨꯒꯤ ꯍꯥꯏꯗꯤ ꯑꯃꯨꯛ ꯑꯃꯨꯛꯁꯨ ꯅꯨꯡꯉꯥꯏꯇꯦ ꯃꯕꯨꯛ ꯆꯦꯜꯗꯤ ꯑꯗꯨꯝ ꯐꯕꯅꯦ ꯑꯃꯨꯛꯁꯨ ꯅꯨꯡꯉꯥꯏꯕꯤꯗ꯭ꯔꯤꯕ
ꯎꯝ
ꯑꯗꯨꯗ ꯀꯥꯏ ꯗꯥ ꯅꯥꯎꯅ ꯉꯁꯥꯏ ꯍꯥꯏ ꯃꯤꯒꯗꯣ ꯑꯃꯨꯛ ꯆꯠꯅꯤꯡꯗꯕ ꯇꯥꯏꯞꯇꯖꯨ ꯃꯃꯥꯡꯗꯁꯨ ꯑꯩꯅ ꯆꯤꯡ ꯀꯥꯕ ꯆꯠꯂꯨꯁꯦ ꯍꯥꯏꯔꯒ ꯒꯥꯔꯤ ꯂꯣꯏ ꯍꯪꯕ ꯗ꯭ꯔꯥ
ꯎꯝ
ꯒꯥꯔꯤ ꯂꯣꯏ ꯍꯪꯉꯒ ꯌꯥꯔꯛꯑ ꯀꯥꯟꯗ ꯗꯥ ꯍꯔꯥꯟ ꯑꯁ ꯑꯩ ꯆꯠꯂꯔꯣꯏꯁꯤꯗꯤ ꯂꯥꯏ ꯈꯨꯣꯏꯔꯝꯗꯣꯏꯅꯤ ꯇꯧꯈꯠꯂꯛꯄꯗ ꯃꯥꯅ
ꯎꯝ
ꯑꯗꯨꯗ ꯅꯣꯡꯉꯥꯜꯂ ꯑꯗꯨꯝ ꯆꯠꯈꯥꯔꯦ
ꯎꯝ ꯑꯗꯨꯅꯤ
ꯑꯩ ꯏꯃꯥꯟꯅꯕ ꯃꯌꯥꯝꯅ
ꯎꯝ ꯀꯩ ꯀꯩ ꯍꯥꯏꯔꯝꯒꯅꯤ ꯈꯟꯕꯗ ꯇꯜꯂꯦꯕ ꯍꯥꯏꯗꯤ ꯒꯥꯔꯤꯗꯣ ꯄꯥꯋꯥꯏ ꯋꯥꯏꯕꯒꯤ ꯇꯟꯕ ꯃꯨꯛꯁꯨ
ꯑ ꯇꯜꯂꯦ ꯍꯥꯏꯕ ꯑꯩ ꯍꯟꯗꯛꯇꯤ ꯍꯟꯗꯛꯁꯤꯁꯨ ꯍꯪꯕꯗꯤ ꯇꯟꯗꯤ ꯇꯜꯂꯝꯕꯃꯦꯕ ꯈꯔ ꯀꯥꯡꯕꯨ ꯈꯔ ꯀꯩꯝ ꯍꯥꯏꯅꯗꯕ ꯃꯣꯏꯁꯨ ꯋꯥꯏꯒꯝꯕ ꯀꯥꯡꯕꯨ ꯈꯔꯗꯤ ꯍꯪꯕꯒꯤ ꯋꯥꯅꯦꯕ ꯑꯩꯅ
ꯀꯅꯥꯝ ꯍꯪꯉꯣꯅꯣ ꯈꯔ ꯑꯃ ꯑꯅꯤꯇ ꯍꯪꯉꯣ ꯌꯥꯔꯦ ꯂꯣꯏꯔꯦ
ꯑꯃꯅꯤ ꯑꯅꯤ ꯇꯔꯦ ꯑꯗꯨꯩ ꯀꯩꯝ ꯍꯪꯗ꯭ꯔꯦ ꯑꯩ ꯈꯋꯥꯏ ꯉꯥꯛꯏꯁꯤꯅ ꯀꯩ ꯍꯥꯏꯕ ꯑꯋꯥꯔꯗ ꯊ꯭ꯔꯤ ꯐꯤꯐꯇꯤꯕ ꯑꯩꯁꯦ ꯑꯩ ꯑꯍꯥꯟꯕ ꯈꯟꯗꯤ ꯈꯜꯂꯝꯃꯦ ꯇꯥꯡꯃꯟꯗ꯭ꯔꯁꯤꯅꯦꯕ ꯑꯩ ꯈꯜꯂꯝꯃꯦꯕ ꯄꯥꯕ ꯃꯇꯝꯗ ꯋꯥꯟ ꯗꯦꯒ ꯆꯞ ꯃꯥꯟꯅꯗꯣꯔꯤꯁꯤꯅꯦꯕ ꯅꯨꯃꯤꯠ ꯑꯃꯒ ꯃꯥꯟꯅꯗꯣꯔꯤꯁꯤꯅꯦꯕ ꯑꯁ ꯃꯣꯏꯅ ꯍꯥꯏꯔꯤꯅꯦ ꯄꯨꯡꯗꯗꯤ ꯑꯗꯨꯃꯥꯏꯅ ꯇꯥꯡꯕꯅꯤ ꯈꯣꯠꯄꯅꯤ ꯁꯤ ꯀꯥꯟꯔꯗꯤ ꯆꯣꯡꯊꯥꯡꯗꯤ ꯑꯝꯇ ꯍꯪꯈꯤ ꯑꯗꯨꯒ ꯅꯣꯏꯒꯤꯗꯨ ꯆꯨꯝꯕ ꯆꯨꯝꯗꯕꯅ ꯑꯩꯉꯣꯟꯗ ꯀꯗꯔ ꯁꯥꯟꯅꯩꯔꯥ ꯅꯠꯇ꯭ꯔꯒ ꯆꯣꯡꯊꯥꯡ ꯌꯦꯡꯉꯦ ꯍꯪꯕꯅꯦꯕ ꯃꯣꯏꯁꯨ ꯍꯪꯉꯧ ꯍꯥꯏꯌꯦꯕ ꯍꯪꯉꯦ ꯑꯗꯨꯗꯩꯗꯤ ꯍꯜꯂꯛꯇ꯭ꯔꯦ ꯅꯪꯅ ꯃꯦꯁꯦꯁ ꯊꯥꯖꯤꯜꯂꯛꯑꯦꯅ ꯑꯃꯨꯛ ꯅꯪꯅ ꯑꯃꯨꯛ ꯑꯗꯩꯗꯤ ꯅꯪꯒꯤꯗꯣ ꯑꯃꯨꯛ ꯌꯦꯡꯉꯒ ꯑꯗꯩ ꯆꯣꯡꯊꯥꯡꯒꯤꯗ ꯃꯥꯁꯨ ꯑꯃꯨꯛ ꯁꯀ꯭ꯔꯤꯟꯁꯣꯠ ꯂꯧꯔ ꯊꯥꯔꯛꯑꯦ
ꯎꯝ
ꯑꯗꯩ ꯊꯥꯔꯛꯄꯗ ꯌꯦꯡꯉꯦ ꯑꯗꯩ ꯑꯩꯅ ꯍꯥꯏꯕ ꯀꯩꯅꯣ ꯃꯣꯏ ꯆꯣꯡꯊꯥꯛꯁꯤ ꯍꯣꯡꯉꯁꯤꯦ ꯈꯣꯠꯂꯤꯁꯦ ꯍꯥꯏꯔꯦꯀꯣ
ꯎꯝ
ꯑꯣ ꯀꯩꯅꯣ ꯅꯣꯏꯗꯤ ꯑꯃ ꯆꯦ ꯆꯥꯡ ꯄꯥꯏꯗꯕꯗꯣ ꯑꯗꯨꯒꯤ ꯇꯥꯡꯕꯅꯤ ꯑꯃ ꯇꯧꯍꯜꯂꯦ ꯑꯗꯨꯗꯤ ꯆꯦ ꯆꯥꯡꯐꯥꯏꯗꯤ ꯀꯌꯥꯅꯣ ꯍꯥꯏꯔꯒ ꯆꯅꯤ ꯌꯥꯡꯈꯩ ꯑꯗꯨꯗꯤ ꯀꯩ ꯈꯦꯠꯅꯩꯒꯦ ꯍꯥꯏꯕꯣꯏꯅ
ꯃ ꯊꯅꯦ ꯃꯗꯗꯥ ꯍꯥꯏꯅ
ꯃꯥꯅꯦ ꯑꯗꯨꯗꯤ ꯀꯥꯟꯅꯔ ꯋꯥꯔ ꯑꯗꯨꯝ ꯋꯥꯏꯖꯔꯒꯦ ꯆꯣꯡꯊꯥꯝꯗ ꯑꯗꯨꯝ ꯋꯥꯏꯖꯔꯒꯦ ꯑꯩ ꯍꯥꯏꯗꯤ ꯏꯃꯥꯟꯅꯕ ꯑꯃ ꯂꯩꯌꯦꯕ ꯋꯥꯏꯕ ꯌꯥꯒꯗꯕ ꯃꯤꯅꯦꯕ ꯅꯍꯥꯟꯒꯩ ꯑꯩꯒ ꯑꯌꯡ ꯋꯥꯏ ꯑꯃ ꯑꯃꯨꯛ ꯇꯧꯔꯒ ꯑꯗꯨ ꯃꯥꯏꯅ ꯑꯃꯨꯛ ꯒꯥꯔꯤ ꯑꯩꯈꯣꯏꯅ ꯄꯥꯝꯃꯤꯕ ꯒꯥꯔꯤ ꯌꯥꯎꯕꯁꯦ ꯄꯟꯊꯣꯛ ꯄꯟꯖꯤꯟ ꯌꯥꯕꯤꯁꯦ ꯁꯤꯗꯤ ꯃꯣꯏ ꯃꯅꯦꯒꯤ ꯑꯣꯏꯕ ꯍꯥꯏꯇꯥꯔꯦ ꯃꯅꯦꯒꯤꯅꯤꯅ ꯑꯩꯈꯣꯏꯅ ꯍꯪꯉꯨꯕ ꯑꯩꯅ ꯍꯪꯉꯨꯕ ꯍꯪꯕꯗ ꯄꯩꯁꯥ ꯇꯧꯈꯠꯂꯛꯄꯤꯅꯦꯕ
ꯀꯔꯤꯒꯤ
ꯑꯗꯨꯅꯦ ꯍꯥꯏꯔꯤꯁꯦ ꯑꯗꯨꯗꯒꯤ ꯀꯥꯟꯅꯔꯔꯣꯏ ꯍꯥꯏꯅ ꯆꯣꯡꯊꯥ ꯑꯃ ꯊꯥꯖꯤꯜꯂꯂꯝꯕꯅꯤ ꯆꯣꯡꯊꯥꯅꯤ ꯂꯄꯥ ꯐꯔꯦ ꯂꯨꯄꯥ ꯆꯥꯇ꯭ꯔꯨꯛ ꯁꯨ ꯑꯣꯏꯕ ꯂꯤꯁꯤꯡ ꯑꯃ ꯆꯍꯨꯝ ꯄꯤꯗꯣꯏ ꯁꯔꯨꯛ ꯑꯗꯨꯗꯤ
ꯆꯨꯝꯊꯥꯡꯒꯤꯗꯣ ꯁꯤꯛꯁ ꯑꯋꯥꯔ ꯄꯨꯡ ꯇꯔꯨꯛ ꯍꯥꯏꯗꯣ ꯄꯨꯡ ꯇꯔꯦꯠ ꯑꯣꯏꯔꯁꯨ ꯎꯝ ꯄꯨꯡ ꯇꯔꯦꯠ ꯑꯣꯏꯔꯁꯨ ꯑꯗꯨꯝ ꯌꯥꯅꯤꯗꯅ
ꯌꯥꯅꯤꯌꯦ ꯂꯨꯄꯥ ꯆꯥꯝꯃꯇꯪ ꯍꯥꯞꯇꯧꯗ ꯉꯥꯏꯔꯦ ꯑꯥ ꯀꯩꯁꯨ ꯌꯥꯝꯕꯁꯨ ꯅꯠꯇꯦꯕ ꯑꯗꯨ ꯂꯤꯁꯤꯡ ꯑꯃꯇꯪ ꯌꯧꯗꯔ꯭ꯗꯤ ꯌꯥꯔꯦ ꯒꯥꯔꯤ ꯍꯥꯏꯕꯗ
ꯎꯝ ꯑꯗꯨꯝ ꯀꯣꯟꯅꯅꯤꯌꯦ ꯑꯩꯈꯣꯏ ꯃꯔꯤꯅ ꯑꯗꯨꯝ ꯅ ꯆꯤꯟꯅ ꯆꯤꯟꯅ
ꯎ ꯆꯤꯟꯅꯥ ꯆꯤꯟꯅꯥ ꯅꯠꯇ꯭ꯔꯁꯨ ꯈ꯭ꯋꯥꯏ ꯐꯕ ꯌꯨꯝꯗꯒꯤ ꯆꯥ ꯀꯌꯥ ꯂꯣ ꯂꯣꯏꯔ ꯂꯣꯏ ꯄꯨꯂꯛꯑꯕ
ꯑꯗꯨꯅꯤ ꯍꯥꯏꯖ
ꯅꯠꯇ꯭ꯔꯕꯥ ꯀꯥꯏꯗ ꯑꯃ ꯑꯩꯈꯣꯏ ꯄ꯭ꯔꯦꯁꯔ ꯀꯨꯀꯔꯗꯣ
ꯑ
ꯑꯗꯩꯩꯗ ꯂꯣꯏ ꯌꯦꯟ ꯀꯩꯀꯥ ꯊꯣꯉꯒꯥ ꯕꯒ ꯇꯥ ꯍꯄꯆꯤꯜꯂꯒ ꯄꯨꯔꯥ ꯂꯛꯑꯖꯦ
ꯑ ꯑ ꯑꯧ ꯑꯗꯨ ꯑꯗꯨ ꯍꯥꯏꯔꯒ ꯌꯦꯟ ꯊꯣꯡꯕ ꯀꯩꯀꯗꯣ ꯑꯍꯟ ꯑꯗꯨ ꯄꯩꯁꯥ ꯃꯣꯏ ꯑꯍꯟ ꯀꯩꯀꯗꯩꯩ ꯄꯩꯁꯥ ꯂꯧꯔꯅꯤ
ꯍ ꯍꯣꯏ ꯣꯏ ꯊꯧꯒꯜꯂꯦꯣꯏ ꯇꯤꯡꯗ ꯭ꯔ ꯑꯦ ꯌꯦꯟ ꯃꯄꯨꯝꯗꯨꯗꯤ ꯂꯨꯄꯥ ꯆꯥꯇ꯭ꯔꯦꯠꯂ ꯆꯥꯇ꯭ꯔꯨꯛꯂꯗꯤ
ꯎꯝ ꯆꯥꯡ ꯊꯣꯏꯁꯨ ꯑꯥꯗ ꯑꯗꯨꯝ ꯆꯥꯎꯔꯕꯔꯕ ꯑꯗꯨꯒ
ꯑ ꯑꯗꯨ ꯌꯥ ꯃꯣꯏ ꯑꯃ ꯎꯝ ꯀꯌꯥ ꯊꯣꯛꯑꯗꯤ ꯄꯨꯡ ꯀꯌꯥ ꯊꯣꯛꯇꯣꯏꯅ
ꯈꯪꯗꯦ ꯑꯩ ꯆꯥꯛꯀꯥ ꯇꯣꯛꯂꯒꯥ ꯆꯠꯁꯤ ꯀꯩꯅꯣ
ꯑꯗꯨ ꯆꯠꯄꯨ ꯆꯠꯅꯤ ꯑꯩꯈꯣꯏ ꯆꯥꯛ ꯆꯥꯕ ꯑꯩꯁꯦ ꯄꯨꯡ ꯅꯤꯄꯥꯟ ꯃꯥꯄꯟ ꯍꯥꯏꯔꯛꯀꯅꯤ ꯅꯤꯄꯥꯜ ꯃꯥꯄꯟ ꯑꯣꯏꯔꯗꯤ ꯑꯩꯈꯣꯏꯁꯤ ꯍꯥꯏꯗꯤ ꯎꯝ ꯎꯝ ꯄꯨꯡ ꯑꯩꯈꯣꯏꯅ ꯅꯤꯄꯥꯟ ꯃꯄꯜ ꯍꯥꯏꯔꯛꯀꯅꯤ ꯕꯥꯔꯣ ꯊꯣꯛꯀꯅꯤ ꯕꯥꯔꯣ ꯊꯣꯛꯄꯗꯤ ꯌꯥꯔꯛꯔꯣꯏꯕ
ꯔꯣꯅꯥ ꯀꯩ ꯍꯥꯏꯗꯤ ꯄꯨꯡ ꯑꯃꯗ ꯆꯥꯛ ꯆꯥꯏ ꯋꯥ ꯂꯣꯏꯔꯦ
ꯄꯨꯡ ꯑꯃꯗ ꯆꯥꯛ ꯆꯥꯏ ꯍꯥꯏꯔꯗꯤ ꯄꯨꯡ ꯇꯔꯨꯛꯇꯅꯦꯕ ꯌꯨꯝ ꯌꯨꯝ ꯌꯧꯔꯧꯛꯇꯣꯏꯁꯦ
ꯎꯝ
ꯑꯗꯨꯗꯤ ꯈꯣꯟꯊꯤ ꯆꯥꯔꯣꯏꯗ꯭ꯔꯥ
ꯎꯝ ꯑꯗꯨꯕꯨꯗꯤ ꯑꯗꯨꯒꯤ ꯇꯕꯨꯗꯤ
ꯑꯗꯨꯏꯅꯦ ꯙꯔ ꯅꯥꯇꯤꯒꯤ ꯌꯥꯝ ꯀꯟꯅꯕꯨ ꯍꯥꯏꯔꯣꯏꯕ ꯑꯩꯈꯣꯏꯅꯤꯁꯤꯅꯦ ꯉꯥꯏꯍꯥꯛ ꯀꯗꯣꯏꯁꯦ
ꯎꯝ
ꯑꯗꯨꯅ ꯄꯨꯡꯗꯣ ꯑꯩꯅ ꯍꯥꯏꯁꯤꯅ ꯄꯨꯡ ꯇꯔꯥꯃꯥꯊꯣꯏ ꯑꯗꯨꯋꯥꯏꯗ ꯊꯣꯛꯄꯒꯨꯝꯕꯁꯤꯅꯤ ꯇꯔꯥꯃꯊꯣꯏ ꯇꯔꯥꯃꯊꯣꯏ ꯇꯔꯥ ꯇꯔꯥ ꯇꯔꯥꯗ ꯊꯣꯛꯑꯒ ꯑꯗꯨꯝ ꯄꯨꯡ ꯑꯍꯨꯝ ꯑꯗꯨꯃꯥꯏ ꯍꯟꯖꯔꯁꯨ ꯌꯥꯏꯔꯦꯗꯅ ꯑꯗꯨꯗ
ꯑꯗꯨ ꯑꯣꯏꯔꯗꯤ ꯌꯥꯔ ꯑꯗꯣ ꯄꯨꯡ ꯑꯍꯨꯝ ꯑꯗꯨꯥꯏ ꯍꯟꯖꯤꯜꯂꯛꯑꯕ ꯑꯗꯨꯒ ꯎꯝ ꯀꯩ ꯀꯩ ꯇꯕꯥꯏ ꯎꯝ ꯑꯗꯨ ꯃꯅꯥꯑꯣ ꯑꯗꯨꯅ ꯑꯃꯨꯛ ꯀꯥꯎꯖꯤꯡ ꯄꯨꯔꯗꯤ ꯅꯪꯗꯤ ꯊꯧꯗꯣꯏ ꯅꯠꯇ꯭ꯔꯣ ꯅꯪ ꯊꯧꯗꯣꯏ ꯅꯠꯇ꯭ꯔꯣ
ꯃꯇꯦꯛ ꯃꯇꯦꯛ
ꯀꯛꯖꯤꯡꯗ ꯐꯔꯦ ꯅꯪ ꯂꯥꯛꯞ ꯐꯪꯒꯗ꯭ꯔꯣ
ꯑꯗꯨꯅ ꯔꯣꯅꯥꯗ ꯊꯣꯛꯍꯜꯂꯣꯀꯩꯅꯣ
ꯑꯩꯅ ꯀꯥꯎꯖꯤꯡꯗꯣ ꯊꯅꯤꯡ ꯀꯥꯎꯖꯤꯡ ꯊꯧ ꯌꯥꯝ ꯅꯨꯡꯉꯥꯏꯕꯅꯦ ꯑꯗꯨꯑꯣꯏꯗꯤ
ꯑꯩꯅ ꯑꯩꯗꯤ ꯃꯆꯥ ꯊꯥꯗ ꯊꯧꯅꯤꯡꯕꯩꯅꯤ
ꯊꯥ ꯑꯗꯨꯗꯤ ꯌꯥꯅꯤ ꯀꯩꯅꯣ ꯅꯪ ꯅꯪꯅ ꯊꯧꯒꯦꯕꯗ ꯑꯗꯨꯝ ꯁꯤꯟꯗꯣꯛꯅꯔ ꯌꯥꯅꯤ ꯀꯩꯅꯣꯝ
ꯑꯗꯨꯅꯦ ꯑꯗꯨ ꯂꯥꯏꯁꯦꯟꯁ ꯀꯩꯀꯥꯗ ꯄꯥꯏꯔꯕꯅꯤꯅ ꯀꯔꯤꯝ ꯈꯟꯗꯦꯕ
ꯀꯛꯖꯤꯡꯗꯣ ꯊꯧꯒꯦ ꯍꯥꯏꯔ ꯀꯥꯟꯗ ꯑꯩ ꯀꯛꯖꯤꯡꯗꯣ ꯅꯪꯅ ꯑꯃꯨꯛ ꯊꯧꯒꯦ ꯍꯥꯏꯔ ꯀꯥꯟꯗꯅ ꯗꯥꯔ ꯅꯥꯗꯅ ꯀꯧ꯭ꯔꯤꯡꯣꯝ ꯊꯣꯛꯂꯒ ꯃꯅꯥꯒꯨꯝꯕꯕꯥꯅꯤ ꯑꯃꯝꯧꯉꯒ ꯑꯩꯈꯣꯏꯅꯒꯨ ꯍꯗꯣꯛꯅꯕ
ꯎꯝ ꯑꯗꯨ ꯏꯃ ꯇꯧꯔꯒ ꯅꯍꯥꯟ ꯑꯃꯨꯛ ꯊꯧꯕꯥꯜ ꯆꯗꯣ ꯏꯃꯥꯟꯅꯅꯕꯧꯔ ꯂꯤꯁꯤꯡ ꯆꯍꯤ ꯃꯉꯥꯅ ꯇꯤꯡꯉꯤꯗ ꯂꯥꯏꯁꯦꯟꯁ ꯀꯥꯏꯗꯔꯛꯑꯦ
ꯑꯗꯨ ꯑꯁ ꯅꯨꯕꯥꯅꯤ ꯌꯥꯎꯔꯗꯤ ꯌꯥꯔꯦ ꯀꯗ꯭ꯔ ꯑꯣꯏꯒꯦ
ꯍꯦꯜꯃꯦꯠ ꯑꯃ ꯌꯥꯎꯔꯕ ꯌꯥꯔꯦ
ꯍꯦꯜꯃꯦꯠꯇꯣ ꯑꯩ ꯍꯥꯏꯁꯦ ꯍꯦꯜꯃꯦꯠꯇꯣ ꯐꯖꯕ ꯃꯣꯏꯗꯤ ꯆꯣꯡꯊꯥꯡꯒꯤ ꯐꯖꯕ ꯂꯩꯗꯅ ꯑꯗꯨꯗꯒꯤ ꯑꯅꯤ ꯂꯧꯒꯦꯅ ꯃꯤꯅꯤ ꯍꯥꯏꯗꯤ ꯃꯅꯤꯡ ꯃꯃꯜ ꯇꯣ ꯄꯤꯂꯤꯌꯟꯒꯤꯁꯨ ꯎꯞꯀꯦꯅ ꯂꯧꯔꯕ ꯃꯥꯏ ꯇꯔ ꯑꯗꯨ ꯑꯗꯨꯒ ꯄꯨꯠꯇꯕꯤꯗꯣꯠꯇ ꯑꯃ ꯎꯕꯕ ꯑꯩ ꯈꯋꯥꯏ ꯐꯕ ꯑꯩ ꯀꯩꯌꯥ ꯊꯣꯡꯁꯤꯅꯅꯦ ꯈꯕ ꯇꯨꯃꯤꯟꯅ ꯂꯩꯕ ꯌꯥꯔꯗꯤꯅꯦ ꯈꯕ ꯒꯥꯔꯤꯗ ꯑꯗꯨꯨ ꯈꯥꯃꯣ ꯒꯥꯔꯤ ꯎꯝ ꯀꯌꯥ ꯄꯨꯁꯜꯂꯒ
ꯗꯤꯅꯤꯕꯣꯕ ꯍꯔ ꯇꯔꯦ ꯀꯗ
ꯁꯤ ꯁꯤꯜ ꯂꯥꯛꯝꯕꯗꯣ ꯃꯣꯏꯗ ꯇꯧꯔꯁꯨ ꯌꯥꯕꯀꯣ ꯑꯗꯩ ꯑꯩꯈꯣꯏ ꯏꯃꯥꯟꯅ ꯑꯦ ꯑꯃꯗꯤ ꯌꯥꯕ ꯌꯥꯏ ꯑꯩ ꯏꯃꯥꯟꯅꯕ ꯍꯣꯏ ꯑꯃꯁꯝ ꯂꯩꯔꯤ
ꯍꯥꯏꯗ ꯇꯧꯔꯣ ꯌꯥꯔꯤꯉꯔꯤꯒꯤ ꯃꯐꯝꯗꯣ ꯑꯗꯨꯗ ꯈꯝꯃꯝꯕ ꯈꯣꯠꯂꯝꯕ ꯌꯥꯔꯦ ꯆꯞ ꯆꯔꯦꯕꯣ
ꯀꯤꯖꯩꯅꯦ ꯀꯩꯅ ꯍꯥꯏꯕꯗ ꯃꯃꯥꯡꯗꯁꯨ ꯑꯩꯈꯣꯏ ꯁꯣꯔ ꯂꯣꯏ ꯐꯛꯀꯥꯏꯔꯝꯃꯕꯅꯤꯅ
ꯃꯣꯏ ꯒꯥꯔꯤꯗꯨ ꯖꯒꯣꯏ ꯏ ꯄꯨꯨꯏꯗꯨꯗꯤ
ꯑꯗꯨ ꯍꯧꯗꯤ ꯑꯗꯨ ꯑꯗꯨ ꯑꯗꯨ ꯃ ꯈꯥꯏ
ꯏꯁꯤ ꯃꯅ
ꯑꯩꯈꯣꯏꯅ ꯈꯥꯝꯃꯤꯒ ꯃꯥꯅ ꯁꯟꯇꯣꯛꯑ ꯂꯩꯃꯕ ꯑꯗꯨꯗꯤ ꯃꯗꯤ ꯃꯥꯅ ꯁ ꯗꯣꯜꯂ ꯑꯃꯅ ꯊꯥꯎꯕꯗꯤꯤꯡ ꯉꯝꯃꯗꯤ ꯑꯦ ꯑꯗꯨꯒꯤ ꯄꯩꯁꯥ ꯍꯟꯖꯤꯜꯂꯛꯀꯗꯕꯅꯤ ꯒꯥꯔꯤ ꯄꯩꯥ
ꯆꯧꯕ ꯊꯥꯎꯔꯣ ꯆꯤꯡꯊꯣꯛ ꯂꯩꯔꯝꯕꯗ
ꯏꯁ ꯊꯥꯎꯒꯤ ꯑꯩꯗꯤ ꯐꯣꯇꯣ ꯀꯥꯞ ꯆꯠꯈꯤꯅꯤ ꯑꯩꯗꯤ
ꯎꯝ ꯅꯠꯇ꯭ꯔ ꯑꯩꯈꯣꯏꯅ ꯑꯩꯈꯣꯏꯅ ꯂꯣꯏ ꯆꯤꯡꯊꯣꯛꯑ ꯆꯠꯈꯤꯕ ꯑꯃ
ꯑꯗꯨ ꯥꯏ ꯀꯥꯏꯗ ꯍꯥꯟꯗꯔꯤꯕ ꯈꯣꯏ ꯃꯔꯨꯅ ꯈꯜꯂꯣ ꯍꯥꯟꯕ ꯈꯣꯠꯄ ꯑꯗꯨꯗꯒꯤ
ꯊꯔꯛꯅꯤ ꯊꯧꯕꯁꯤꯁꯨ ꯈꯨꯇꯥꯡ ꯆꯊꯔꯅꯤ ꯑꯗꯨꯗꯒꯤ ꯊꯥꯎꯁꯤꯁꯨ ꯒꯥꯔꯤ ꯃꯆꯥ ꯑꯃꯗꯨ ꯑꯣꯏꯔꯗꯤ ꯌꯥꯝ ꯀꯟꯅ ꯆꯥꯔꯗꯕ ꯑꯃ ꯕꯥꯏꯅꯤꯅ ꯀꯗꯥꯥꯏ ꯀꯥꯏꯗ ꯆꯥꯗꯣꯏꯅꯤ
ꯃꯥꯅꯦ ꯂꯝꯌꯥꯏꯗꯒ ꯇꯛꯈ꯭ꯔꯗꯤ ꯑꯩꯗꯤ ꯉꯝꯃꯣꯏꯌꯦ ꯏꯟꯕꯒ
ꯑꯗꯨ ꯍꯥꯏꯔꯨꯔꯗꯤ ꯇꯞꯅ ꯆꯥꯡ ꯑꯃꯗ ꯊꯧꯔꯗꯤꯅꯦ
ꯎꯝ
ꯑ ꯑꯃꯗꯅꯦ ꯑ ꯀꯤꯂꯣꯃꯤꯇꯔ ꯀꯨꯟꯊ꯭ꯔꯥ ꯃꯉꯥ ꯑꯃꯥꯏ ꯀꯨꯟ ꯃꯉꯥ ꯃꯥꯏꯗꯤ ꯑꯣꯏꯗꯒꯨꯝ ꯇꯧꯕꯅꯦ
ꯎꯝ
ꯍꯣꯏꯗꯤ ꯍꯪꯒꯠ ꯍꯗ ꯀꯤꯂꯣꯃꯤꯇꯔ ꯆꯥꯝꯃꯨꯛ ꯆꯥꯡꯅꯦꯕ
ꯎꯝ
ꯑꯪꯒꯥꯗ ꯆꯂꯗꯦ ꯐꯣꯔꯇꯤ ꯀꯤꯂꯣꯃꯤꯇꯔꯅꯦꯕ ꯑꯩꯈꯣꯏ ꯁꯤꯗꯒꯤ ꯀꯩꯥꯝꯄꯥꯇꯩꯩꯅ ꯃꯣꯏꯔꯥꯡꯕꯨ ꯆꯠꯄꯗ
ꯎꯝ
ꯐꯣꯔꯇꯤ ꯀꯤꯂꯣꯃꯤꯇꯔ ꯑꯗꯨꯗꯤ ꯑꯗꯨ ꯂꯩꯔꯦ ꯑꯗꯨꯒ ꯀꯩ ꯀꯩ ꯂꯩꯔꯤꯦ
ꯑ ꯑꯩ ꯀꯩꯅꯣꯝ ꯅꯤꯡꯁꯤꯡꯂꯝꯕꯅꯤ ꯉꯁꯥꯏ ꯀꯥꯎꯈ꯭ꯔꯦ ꯑꯗꯩ ꯈꯪꯗꯦ ꯀꯥꯎꯈꯦ ꯑꯗꯨꯃꯥꯏꯅ ꯅꯪ ꯍꯣꯔꯦꯟ ꯐꯨꯕꯣ ꯌꯦꯡꯗꯔ
ꯑꯦ ꯑꯗꯨ ꯍꯥꯏꯔꯒ ꯑꯩꯅ ꯍꯥꯏꯔꯤꯁꯦ ꯐꯥꯏꯅꯦꯜꯗꯨꯗꯤ ꯄꯨꯂꯞ ꯑꯣꯃ ꯌꯦꯡꯒꯁꯤꯅꯦ ꯩꯅꯨꯝ ꯄꯨꯜꯂꯒꯗꯤ ꯅꯨꯡꯉꯥꯏꯗꯅ
ꯑ ꯐꯥꯏꯅꯦꯜꯗꯣ ꯔꯣꯅꯥꯋꯥꯏ ꯂꯩꯈꯤꯒꯗ꯭ꯔꯥꯁꯤꯅꯦ
ꯂꯩꯇ꯭ꯔꯁꯨ ꯀꯔꯤ ꯌꯥꯗꯦ ꯃꯦꯟ ꯆꯠꯀꯩ ꯌꯦꯡꯉꯣ ꯂꯣꯏ ꯊꯤꯕꯤ ꯑꯆꯧꯕꯗꯨꯗ ꯕꯨꯖꯣꯏ ꯑꯗꯨ ꯍꯥꯏꯔꯕꯨꯕꯨꯗ ꯅꯍꯥꯟ ꯀꯌꯥꯝ ꯅꯣꯅꯤꯡꯉꯦ ꯍꯣꯏ ꯃꯥꯁꯦ ꯆꯤꯟ ꯇꯒꯂꯦꯕ
ꯅꯦ
ꯆꯤꯟ ꯆꯦꯜꯂ ꯑꯩꯅ ꯄꯨꯄꯨ ꯀꯩꯅꯣ ꯄꯨꯖꯤꯛ ꯇꯧꯔꯤꯕꯅꯦ ꯍꯥꯏꯔꯦꯕ ꯍꯥꯏ ꯍꯥꯏꯔꯦ ꯃꯆꯤꯡꯒꯨꯔꯅꯕꯨꯗꯤꯦ ꯄꯨꯔꯥ ꯄꯥꯏꯁꯟꯒꯣꯠ ꯄꯠꯂ ꯑꯃ ꯊꯥꯈꯒꯁꯨ ꯃꯥꯥꯏ ꯀꯪꯅ ꯅꯨꯡꯉꯥꯏꯅꯤ ꯑꯗꯨꯏꯅꯦ ꯑꯩꯁꯦ ꯕꯣꯅ ꯑꯃꯨꯛ ꯂꯥꯎꯛꯄꯗꯣ ꯃꯅꯨꯡꯗꯒꯤꯗꯒꯤ
ꯑꯦ ꯂꯥꯛꯃꯜ
ꯃꯥꯖꯤꯁꯨ ꯅꯨꯡꯉꯥꯏꯅꯤꯌꯦ
ꯑ ꯆꯥꯛ ꯑꯗꯨꯅꯤ ꯍꯥꯏꯦ ꯄ ꯌꯥꯎꯗ ꯑꯗꯣ ꯃꯔꯥꯎꯗꯤ ꯀꯣꯏꯔ ꯆꯈ꯭ꯔꯅꯤ ꯑꯗꯨ ꯃꯔꯥꯎ ꯃꯅꯥꯎꯗꯤ ꯀꯨꯏꯔꯣꯏ